ꯎꯝ
ꯎꯝ ꯆꯨꯝꯈ꯭ꯔꯕꯣ
ꯇꯥꯔꯕꯣ
ꯎꯝ ꯎꯝ
ꯉꯁꯤꯗꯣ ꯈꯔ ꯍꯣꯁꯄꯤꯇꯥꯜ ꯆꯠꯄ ꯈꯣꯠꯄ ꯈꯔ ꯇꯧꯔꯨꯕꯀꯣ ꯑꯗꯨꯒꯤ ꯈꯤꯇꯪ ꯆꯣꯛꯊꯕꯒꯣ
ꯎꯝ
ꯅꯪꯗꯤ
ꯑꯩꯁꯨ ꯑꯗꯨꯝ ꯍꯤꯑꯣꯕꯅꯤꯗ ꯐꯣꯟ ꯌꯦꯡꯉꯒ ꯇꯨꯝꯕ ꯌꯥꯗꯕꯒꯤ
ꯎꯝ ꯎꯝ ꯆꯥꯛꯇꯤ ꯆꯥꯔꯕꯣ
ꯎꯝ ꯆꯥꯈꯔ꯭ꯦ
ꯎꯝ ꯀꯔꯤ ꯃꯊꯦꯜ ꯑꯣꯏꯅ ꯆꯥꯔꯦ ꯉꯁꯤꯗꯤ
ꯏꯔꯣꯝꯕ ꯑꯃꯒ ꯀꯥꯡꯍꯥꯎ ꯆꯥꯔꯦꯗ
ꯑꯣ
ꯅꯪꯗꯤ ꯆꯥꯈꯔ꯭ꯦ
ꯑꯩ ꯆꯥꯈꯔ꯭ꯦ ꯍꯣꯏ
ꯀꯩ ꯃꯊꯦꯜ ꯆꯥꯕ꯭ꯔꯥ
ꯑꯜꯂꯨꯒ ꯉꯥ ꯀꯪꯕ ꯈꯔ ꯌꯥꯏꯔꯒ ꯈꯥꯃꯦꯟ ꯑꯁꯤꯟꯕꯒ ꯃꯣꯔꯣꯛ ꯑꯃ ꯃꯦꯠꯂꯒ ꯆꯥꯔꯦ
ꯎꯝ ꯍꯣꯁꯄꯤꯇꯥꯜ ꯆꯠꯂꯤ ꯍꯥꯏꯕꯗꯤ ꯀꯅꯥ ꯅꯥꯕ ꯌꯥꯎꯕ꯭ꯔꯥ
ꯑꯩꯒꯤ ꯑꯩꯒꯤ ꯀꯩꯅꯣꯗꯣ ꯏꯇꯩꯃꯗꯣ ꯏꯌꯥꯝꯕꯒꯤ ꯋꯥꯏꯐꯇꯣ ꯑꯉꯥꯡ ꯄꯣꯛꯄꯀꯣ ꯑꯗꯨꯗꯨꯒꯤ ꯑꯣꯏꯕ
ꯎꯝ ꯅꯨꯄꯤꯔꯣ ꯅꯨꯄꯥꯔꯣ
ꯑꯉꯥꯡꯗꯨꯔꯣ
ꯍꯣꯏ
ꯅꯨꯄꯤ ꯄꯣꯛꯏ
ꯎꯝ ꯐꯩꯅꯦ ꯑꯗꯨꯗꯤ
ꯎꯝ
ꯍꯟꯗꯛꯅ ꯑꯍꯥꯟꯕꯕꯨ
ꯍꯥ
ꯍꯟꯗꯛꯅ ꯑꯍꯥꯟꯕ ꯄꯣꯛꯄ꯭ꯔꯥ ꯅꯠꯇ꯭ꯔꯒ
ꯅꯠꯇꯦ ꯑꯩꯒꯤ ꯏꯌꯥꯝꯕꯗꯣ
ꯎꯝ
ꯏꯌꯥꯝꯕꯒꯤ ꯃꯆꯥꯅꯤꯗ
ꯑꯩꯅ ꯍꯥꯏꯕꯗꯤ ꯑꯍꯥꯟꯕ ꯑꯣꯏꯅ ꯄꯣꯛꯄ꯭ꯔꯥ ꯅꯠꯇ꯭ꯔꯒꯅ ꯁꯦꯀꯦꯟ ꯁꯨꯕ ꯑꯣ ꯑꯣ
ꯃꯌꯥꯝꯕꯗꯣ ꯃꯌꯥꯝꯕ ꯑꯍꯟꯅꯦ ꯑꯗꯨꯒ ꯁꯦꯀꯦꯟꯒꯤꯗꯣ ꯅꯨꯄꯤ ꯑꯃ ꯁꯤꯛꯁꯟ ꯑꯣꯀꯦ ꯑꯍꯨꯝ ꯌꯥꯝ ꯑꯔꯣꯏꯕꯁꯨ ꯑꯣꯏꯔꯦ ꯑꯗꯨꯝ ꯉꯁꯤ ꯗꯦꯂꯤꯚꯔꯤ ꯇꯧꯕ ꯀꯥꯟꯗ ꯀꯩꯅꯣ ꯑꯥ ꯎꯝ ꯑꯗꯨꯝ ꯎꯝ ꯊꯤꯡꯕ ꯈꯣꯠꯄ ꯂꯩꯗꯅꯀꯣ ꯑꯗꯩꯗꯤ ꯑꯃꯨꯛ ꯄꯣꯛꯇꯅꯕ ꯋꯥꯠꯄꯟ ꯇꯧꯕ ꯂꯩꯕꯖꯥꯠꯅꯤ ꯑꯩꯗꯤ ꯈꯪꯗꯦ ꯑꯗꯨꯁꯨꯅ ꯇꯧꯈꯩ ꯍꯥꯏ ꯍꯥꯏꯗꯤ ꯑꯍꯨꯝꯃꯛꯇ ꯁꯔꯖꯔꯤ ꯇꯧꯕꯒꯣ ꯑꯩ ꯇꯦꯝꯕꯗ ꯈꯔꯁꯨ ꯋꯥꯕ ꯃ ꯃꯥꯥꯟꯅꯦ
ꯏꯁ ꯉꯔꯥꯡꯒꯅꯤꯗꯦ
ꯎꯝ ꯑꯥꯡꯠꯇ ꯀꯂꯣ ꯎꯝ ꯑꯇꯩ ꯃꯈꯣꯏ ꯂꯩꯍꯧꯕꯅꯦ ꯍꯣꯁꯄꯤꯇꯥꯜꯗꯀ ꯑꯩꯗꯤ ꯌꯨꯝꯗ ꯂꯥꯈ꯭ꯔꯦꯗꯣ ꯑꯉꯥꯡꯗꯨꯗꯤ ꯀꯂꯣꯍꯨꯝ ꯀꯤꯗꯧꯍꯨꯝꯈꯣꯏ ꯄꯣꯛꯑꯦ ꯑꯗꯨꯝ
ꯑꯣ ꯐꯩꯅꯦ ꯑꯗꯨꯗꯤ
ꯌꯥꯝ ꯄꯤꯛꯄ ꯑꯣꯏꯌꯦ ꯄꯤꯛꯄꯗꯤ ꯑꯣꯏꯗꯕ ꯃꯥꯜꯂꯦ
ꯎꯝ ꯀꯂꯣꯍꯨꯝꯗꯤꯗ ꯎꯝ
ꯎꯝ
ꯃꯁꯛ ꯈꯨꯖꯕ꯭ꯔꯣ ꯃꯁꯛ ꯈꯨꯖꯕ꯭ꯔꯣ
ꯍꯣꯔꯦꯟ ꯌꯦꯡꯉꯣ ꯊꯥꯔꯛꯒꯦ
ꯎꯝ
ꯀꯩꯗꯧꯔꯝꯃꯤꯅꯣ
ꯀꯁ ꯇꯧꯗꯦ ꯑꯩꯗꯣ ꯍꯤꯗꯥꯛ ꯑꯃ ꯆꯥ
ꯍꯥꯎ ꯉꯥꯇꯪ ꯄꯥꯏꯌꯣ ꯀꯣ ꯉꯥꯇꯪ
ꯎꯝ
ꯇꯄꯥꯏꯈꯣꯏ
ꯍꯜꯂꯣ ꯇꯕꯔꫭ
ꯎꯝ ꯇꯥꯏꯌꯦ
ꯍꯌꯦꯡ ꯑꯃꯗꫭ ꯂꯥꯛꯄ ꯑꯗꯣ ꯑꯃ ꯑꯃꯨꯛ ꯆꯠꯀꯗꯧꯕꯀꯣ ꯅꯣꯏꯒꯤ
ꯑꯥ ꯍꯥ
ꯆꯥꯔꯖꯔꯅꯦꯕ
ꯎꯝ
ꯀꯔꯤ ꯑꯣꯏꯅ ꯅꯥꯕꯅꯣ ꯀꯔꯤ ꯑꯣꯏꯅ ꯅꯥꯕꯅꯣ ꯅꯪꯒꯤꯁꯦ
ꯑꯦ ꯀꯩꯁꯨ ꯅꯠꯇꯦꯗ ꯑꯩ ꯈꯅꯥꯎꯗ ꯅꯨꯡꯉꯥꯏꯇꯕꯗꯨꯒꯤ ꯍꯤꯗꯥꯛ ꯆꯥꯒꯦꯅ ꯀꯩꯅꯣꯗ ꯏꯁꯇ꯭ꯔꯤꯞꯁꯤꯜꯗꯣ ꯆꯥꯕꯅꯤꯗ
ꯑꯣ
ꯑ ꯆꯈꯥꯎꯁꯨ ꯆꯈꯥꯎ ꯅꯥꯕꯒꯤ ꯈꯔ ꯆꯥꯕ ꯑꯗꯒꯤ ꯆꯥꯛ ꯆꯥꯕ ꯌꯥꯗꯕꯒꯤꯀꯣ
ꯎꯝ
ꯑꯥꯊꯣꯛꯄꯒꯤ ꯚꯤꯇꯥꯃꯤꯟꯒꯨꯝꯕꯗꯣ ꯊꯛꯄꯅꯤꯗ
ꯑꯣ ꯍ ꯌꯥꯢ ꯑꯗꯨ ꯐꯖꯅ ꯆꯥꯎꯣ ꯀꯣ ꯆꯥꯊꯣꯛꯑꯣ ꯆꯥꯗ ꯌꯥꯕꯗꯤ ꯁ꯭ꯀꯨꯜ ꯆꯠꯄ ꯉꯁꯤ
ꯍꯣꯏ ꯁ꯭ꯀꯨꯜ ꯆꯠꯂꯦ ꯁꯥꯕꯗ ꯀ꯭ꯂꯥꯁꯔꯨꯝꯒ
ꯀ꯭ꯂꯥꯁ ꯀꯌꯥ ꯑꯐꯥꯎ ꯇꯝꯕꯅꯣ ꯇꯥꯄꯔ‌ꯣ
ꯀ꯭ꯂꯥꯁ ꯅꯥꯏꯟ ꯐꯥꯎꯕ ꯑꫭꯏꯌ‌ꯦ
ꯅꯪ ꯅꯪꯅ ꯀ꯭ꯂꯥꯁ ꯀꯌꯥ ꯐꯥꯎ ꯇꯥꯛꯄ
ꯑꯩꯌꯨꯛ ꯀꯩꯅꯣꯗꯒꯤ ꯀ꯭ꯂꯥꯁ ꯂꯣꯋꯔꯗꯒꯤ ꯍꯧꯔꯒꯒ ꯀ꯭ꯂꯥꯁ ꯐꯥꯏꯚ ꯀ꯭ꯂꯥꯁ ꯐꯥꯏꯚ ꯑꯃ ꯆꯪꯉꯦ ꯑꯗꯨꯃꯥꯏꯅ ꯑꯣꯏꯌꯦ ꯍꯥꯏꯗꯤ ꯄꯨꯂꯞ ꯆꯪꯕꯗꯤ ꯅꯠꯇꯕꯀꯣ
ꯎꯝ
ꯄ꯭ꯔꯤ ꯅꯔꯁꯔꯤ ꯇꯨ ꯀꯦ ꯖꯤ ꯐꯥꯎꯕ ꯑꯣꯏꯔꯒ ꯑꯃꯨꯛ ꯀ꯭ꯂꯥꯁ ꯐꯥꯏꯚꯇ ꯑꯃꯨꯛ ꯆꯪꯕ ꯍꯥꯏꯗ ꯍꯥꯏꯗꯤ ꯂꯣꯋꯔ ꯇꯥꯛꯄꯗꯤ ꯌꯥꯝ ꯋꯥꯏꯌꯦꯕ ꯑꯗꯨꯒꯤ ꯀ꯭ꯂꯥꯁ ꯐꯥꯏꯚꯇ ꯑꯃꯈꯛ ꯑꯣꯖꯥꯗꯣ ꯋꯥꯠꯄꯒꯤ ꯑꯗꯨꯗꯣ ꯇꯥꯛꯄꯤꯔꯝꯃ‌ꯣ ꯍꯥꯏꯔꯒ ꯑꯃꯨꯛ ꯇꯥꯛꯄꯅꯦꯕ ꯑꯣꯖꯥ ꯅꯨꯄꯤ ꯑꯃꯗꯣ ꯃꯄꯥ ꯅꯥꯕꯒꯤ ꯗꯤ ꯆꯠꯊꯣꯛ ꯆꯠꯁꯤꯟ ꯁꯦꯕꯥ ꯁꯦꯕꯤ ꯇꯧꯅꯤꯡꯉꯥꯏꯒꯤ ꯃꯥꯗꫭ ꯎꯄꯥꯏ ꯂꯩꯇꯕꯒꯤ ꯇ‌ꯣꯛꯈꯤꯕꯒꯤ ꯃꯥꯒꯤ ꯃꯍꯨꯠ ꯁꯤꯟꯕꯅꯤꯗ
ꯑꯗꯨ ꯃꯥ ꯂꯥꯛꯈ꯭ꯔꯁꯨ ꯑꯃꯨꯛ ꯂꯥꯛꯈ꯭ꯔꯁꯨ ꯅꯪ ꯑꯗꯨꯝ ꯇꯧꯒꯅꯤꯅꯀꯣ
ꯃ ꯃꯥꯗ‌ꯣ ꯂꯥꯛꯈ꯭ꯔꯥꯔꯣꯏ
ꯂꯥꯛꯑꯔ‌ꯣꯏ
ꯂꯥꯛꯑꯔꯣꯏ ꯍꯥꯏꯗꯤ ꯄꯨꯂꯞ ꯊꯣꯛꯈ꯭ꯔꯕꯅꯦꯕ ꯑꯗꯨꯝ ꯍꯥꯏꯗꯤ ꯊꯥ ꯑꯃꯒꯨꯝꯕ ꯑꯗꯨꯝ ꯎ ꯑꯦꯞꯁꯦꯟ ꯇꯧꯔꯒ ꯂꯩꯔꯗꯤ ꯑꯃꯨꯛ ꯐꯔꯛ ꯇꯥꯏꯗꯅ ꯁ꯭ꯀꯨꯜꯗ ꯑꯗꯨꯒꯤ ꯑꯣꯖꯥ ꯑꯃꯗꯤ ꯊꯤꯌ‌ꯦ ꯊꯤꯒꯅꯤꯗꯤ ꯍꯥꯏꯕꯅꯦ ꯑꯗ‌ꯣ ꯈꯪꯗꯦ ꯀꯃꯥꯏꯟ ꯍꯧꯖꯤꯛ ꯐꯥꯎꯕꯒꯤꯗꯤ ꯊꯤꯗꯅ ꯂꯩꯔꯦ ꯍꯥꯏꯗꯤ ꯂꯧꯋꯔ ꯇꯥꯛꯄꯅꯤꯅ ꯃ‌ꯣꯏ ꯍꯥꯏꯗꯤ ꯐꯥꯔꯁ ꯄꯤꯔꯤꯠꯇꯒꯤ ꯑꯗꯨꯝ ꯂꯥꯁ ꯄꯤꯔꯤꯠ ꯐꯥꯎꯕ ꯂꯥꯎꯔꯒ ꯑꯗꯨꯝ ꯂꯩꯕꯅꯤꯅꯀꯣ ꯋꯥꯏꯌ‌ꯦ
ꯑꯥ ꯋꯥ ꯉꯥꯡꯕ ꯂꯥꯏꯔꯤꯛ ꯇꯥꯛꯄꯁꯤꯀꯣ ꯋꯥꯕꯅꯦ
ꯎꯝ ꯈꯅꯥꯎꯗꯣ ꯌꯥꯗ꯭ꯔꯦ ꯑꯗꯨꯗꯤ ꯑꯗꯨꯒꯤꯅꯦ ꯁ꯭ꯇꯔꯤꯞꯁꯤꯟ ꯌꯥꯎꯗꯕꯒꯤꯗꯣ ꯌꯥꯝ ꯂꯥꯎꯈ꯭ꯔꯦꯕ ꯅꯨꯡ ꯁꯥꯅꯒ ꯁꯥꯥꯕꯒ ꯑꯗꯨꯒꯤ
ꯌꯥꯝ ꯆꯣꯛꯊꯕꯅꯦ ꯌꯥꯝ ꯋꯥꯕꯅꯤꯉ‌ꯣ ꯑꯁ
ꯆ‌ꯣꯛꯊꯩ ꯑꯩ ꯉꯁꯤꯗꯤ ꯌꯥꯝ ꯆ‌ꯣꯛꯊꯩ ꯅꯨꯡꯁꯥꯅ ꯁꯥꯕꯒ ꯑꯉꯥꯡ ꯃꯌꯥꯝꯗꯨꯒ ꯑꯉꯥꯡ ꯄꯨꯜꯂꯞꯅ ꯄ꯭ꯔꯤꯅꯔꯖꯔꯤꯅ ꯑꯉꯥꯡ ꯊꯥꯔꯇꯤ ꯁꯚꯦꯟꯅꯦ
ꯎꯝ
ꯑꯗꯩ ꯑꯥ ꯅꯔꯖꯔꯤꯗꯅ ꯑꯃꯨꯛ ꯑꯉꯥꯡꯅꯦ ꯍꯟꯗꯛ ꯂ‌ꯣꯏ ꯀꯦꯖꯤꯗꯅ ꯑꯉꯥꯡ ꯀꯌꯥꯔꯥ ꯐꯣꯔꯇꯤ ꯇꯨꯔ ꯐꯣꯔꯇꯤ ꯐꯣꯔ ꯔꯥ ꯑꯃꯨꯛ ꯑꯣꯏꯕꯅꯦ ꯍꯥꯏꯗꯤ ꯑꯗꯨ ꯃꯌꯥꯝ ꯍꯣꯏ ꯂꯣꯏꯅꯕꯨꯗꯤ ꯂꯥꯛꯄꯗꯤ ꯑꯣꯏꯗꯦ ꯑꯗꯨ ꯑꯣꯏꯔꯒꯁꯨ ꯑꯉꯥꯡꯗꯣ ꯌꯥꯝꯃꯦ ꯌꯥꯝꯕꯅꯤꯅꯀꯣ ꯑꯁ ꯂꯥꯎꯅꯕꯗ ꯃꯣꯏꯗꯤ ꯍꯧꯖꯤꯛꯁꯤ ꯑꯁꯤ ꯑꯗꯨ ꯇꯧꯒꯅꯨꯀꯣ ꯍꯥꯏꯔꯝꯕꯗꯣ ꯉꯥꯏꯍꯥꯛ ꯂꯩꯔꯗꯤ ꯍꯣꯏ ꯉꯥꯏꯍꯥꯛꯇꯪꯕꯨꯗꯤ ꯇꯧꯔ‌ꯣꯏꯗꯕ ꯀꯥꯎꯈ꯭ꯔꯕꯅꯤꯅ ꯑꯗꯨꯝ ꯑꯗꯨ ꯂꯥꯎꯅꯕ ꯈꯣꯠꯅꯕꯒꯤ ꯑꯁ ꯕꯗꯤ ꯂꯩꯥꯇꯔ‌ꯦ
ꯑꯗꯨꯝ ꯈꯟꯕꯗꯁꯨ ꯋꯥꯏꯅ ꯈꯟꯕꯗꯐꯥꯎ ꯋꯥꯏ
ꯎꯝ ꯑꯗꯒꯤ ꯑꯁ ꯃꯣꯏꯒꯤ ꯅꯣꯠꯕꯨꯛꯀꯨꯝꯕ ꯆꯦꯛꯀꯤꯡ ꯇꯧꯕ ꯃꯇꯝꯗꯒꯨꯝꯕ ꯅꯪꯉꯔ‌ꯣꯏ ꯄꯤꯕ ꯅꯪꯉꯔꯣꯏ ꯍꯥꯏꯕꯒꯤ ꯁꯨꯝ ꯆꯠ ꯆꯠꯖꯠ ꯆꯦꯛ ꯇꯧꯕ ꯀꯥꯟꯗ ꯃꯤꯁ ꯌꯨꯡꯍꯟꯅꯤꯡꯉꯤ ꯈꯔ ꯑꯃꯨꯛ ꯍꯥꯏ ꯃꯤꯁ ꯏꯁꯤꯡ ꯊꯛ ꯍꯦꯃꯨ ꯈꯥꯏ ꯍꯥꯏꯗꯤ ꯑꯁ ꯀꯞꯅꯤꯡꯕꯨꯖꯥꯅꯤ
ꯑꯅꯦꯅꯦ
ꯍꯧꯖꯤꯛꯄꯨꯗꯤ ꯔ‌ꯦꯟꯁꯨ ꯑꯗꯨꯝ ꯈꯔ ꯈꯔ ꯂꯩꯔꯛꯈ꯭ꯔꯕꯅꯤꯅ ꯀꫭ ꯑꯗꯨꯝ ꯈꯔ ꯗꯤ ꯂꯥꯏꯈ꯭ꯔꯦ ꯑꯗꯒꯤ ꯑꯝꯨꯛ ꯃꯨꯛꯇꯤ ꯑꯁ ꯋꯥꯕꯖꯥꯠꯅꯦ ꯀꯞꯅꯤꯡꯕ ꯖꯥꯠꯅꯦ
ꯎꯝ
ꯏꯅꯤꯉꯥꯏ ꯆꯦꯛ ꯇꯧꯅꯤꯉꯥꯏ ꯀꯟꯅ ꯍꯣꯠꯅꯔꯤꯉꯩꯗ ꯃꯤꯁ ꯈꯣꯡꯎꯞ ꯃꯔꯤ ꯅꯥꯟꯊꯣꯛꯑꯦ ꯈꫭꯡꯎꯨꯞ ꯃꯔꯤ ꯀꯤꯕꯤꯌ‌ꫭ ꯍꯥꯏꯕꯒꯨꯝꯕ
ꯎꯝ
ꯑꯗꯩ ꯃꯤꯁ ꯂꯩ ꯒꯣ ꯐꯔꯄꯤ ꯍꯥꯏꯔꯛꯀꯅꯤ ꯃꯤꯁ ꯌꯨꯡ ꯍꯥꯟꯅꯤꯡꯉ‌ꯦ ꯍꯥꯏꯔ ꯑꯁ ꯖꯥꯠ ꯖꯥꯠꯅꯤ ꯑꯗꯨꯕꯨꯀꯣ ꯑꯃꯨꯛ ꯃꯈꯣꯏꯒ ꯑꯗꯨꯝ ꯂꯩꯃꯤꯟꯅꯈ꯭ꯔꯗꯤ ꯌꯥꯝꯅ ꯍꯥꯏꯗꯤ ꯅꯨꯡꯉꯥꯏꯕꯗꯣ ꯏꯁꯥꯗ ꯇꯦꯟꯁꯟꯒꯨꯝꯕ ꯄꯥꯛ ꯂꯩꯍꯟꯗꯦꯕ ꯃꯣꯏꯒ
ꯃꯥꯅꯦ ꯃꯥꯅꯦ ꯃꯣꯏꯒꯤ ꯃꯣꯏꯒꯤꯗ ꯏꯃꯔꯁ ꯇꯧꯔꯤꯉꯩꯗꯀꯣ ꯏꯁꯥꯒꯤꯗꯣ ꯀꯥꯎꯊꯣꯛꯄ ꯍꯥꯏꯇꯥꯥꯔꯦꯀꯣ
ꯎꯝ ꯑꯩ ꯂꯩꯃꯤꯟꯅꯈ꯭ꯔꯒꯗꯤ ꯑꯗꯨꯝ ꯑꯃꯨꯛ ꯅꯨꯡꯉꯥꯏꯕ ꯑꯃꯨꯛ ꯃꯣꯏꯅ ꯂꯝ ꯍꯦꯜꯂꯛꯄ ꯃꯇꯥꯡꯗꯨꯗꯅꯦꯕꯨ ꯋꯥꯔꯛ
ꯎꯝ ꯆꯨꯝꯃꯦ ꯆꯨꯝꯃꯦ
ꯑꯩꯗꯤ ꯌꯥꯝ ꯅꯨꯡꯉꯥꯏꯌꯦ ꯃꯣꯏꯒ ꯂꯩꯃꯤꯟꯅꯕꯁꯦ ꯑꯉꯥꯡꯈꯣꯏꯒ ꯂꯩꯃꯤꯟꯅꯕꯁꯦ ꯍꫭꯏ ꯌꯥꯝ ꯅꯨꯡꯉꯥꯏ ꯋꯥꯈꯜꯁꯨ ꯍꯥꯏꯗꯤ ꯀꯔꯤ
ꯑꯩꯈꯣꯏꯅ ꯃꯣꯏꯗ ꯎꯝ ꯄꯨꯟꯁꯤꯁꯦ ꯀꯔꯤꯅꯣ ꯍꯥꯏꯅ ꯇꯥꯛꯀꯗꯧꯕꯗꯣ ꯃꯣꯏꯅ ꯑꯃꯨꯛ ꯑꯩꯈꯣꯏꯗ ꯇꯥꯛꯑꯦꯀꯣ ꯄꯨꯟꯁꯤꯁ‌ꯦ ꯁꯨꯃꯥꯏꯅ ꯇꯧꯕꯅꯦ ꯍꯥꯏꯕꯗꫭꯀꫭ ꯑꯁ ꯅꯨꯡꯉꯥꯏꯕꯅꯦ ꯃꯣꯏꯒ
ꯄꯨꯟꯁꯤꯗꯣ ꯇꯦꯟꯁꯟ ꯂꯩꯇꯕꯤꯗꯀꯣ ꯑꯗꯨꯝ ꯍꯥꯏꯗꯤ ꯋꯥꯈꯜ ꯐ꯭ꯔꯤꯗ ꯅꯨꯡꯉꯥꯏꯊꫭꯛꯅ ꯂꯩꯕꯗꯣ ꯑꯗꯣ ꯑꯁ‌ꯦꯡꯕꯗꯤ ꯑꯩꯈꯣꯏ ꯄꯨꯟꯁꯤꯁꯦ ꯑꯗꯨꯃꯥꯏꯅꯗꯤ ꯂꯩꯒꯗꯤ ꯂꯩꯒꯗꯧꯕꯅꯦꯕꯀꯣ ꯍꯥꯏꯗꯤ ꯑꯗꯣ ꯑꯩꯈꯣꯏꯁꯤꯗꯤ ꯑꯗꯨꯝ ꯆꯥꯎꯔꯒ ꯑꯗꯨꯝ ꯔꯦꯁꯄꯣꯟꯁꯤꯕꯤꯂꯤꯇꯤ ꯇꯦꯟꯁꯟ ꯃꯌꯥꯝꯅ ꯂꯥꯛꯑꯅ ꯀꯣ ꯑꯗꯨꯝ ꯃꯣꯏꯗ ꯌꯦꯡꯕꯗꯗꯤ ꯑꯗꯨ ꯃꯌꯥꯝꯗꯨꯗꯤ ꯍꯥꯏꯅꯅ ꯄꯨꯔꯥ ꯍꯧꯖꯤꯛ ꯅꯨꯡꯉꯥꯏꯔꯗꯤ ꯌꯥꯔꯦ
ꯐꯣꯁ
ꯑꯗꯨꯅꯦ
ꯑꯗꯨꯒꯤ ꯑꯁ ꯃꯣꯏ ꯂꯥꯡꯉꯕ ꯂꯥꯡꯒꯅꯨꯀꯣ ꯂꯥꯡꯉꯗꯤ ꯃꯤꯊꯥꯏ ꯄꯤꯖꯔꯣꯏꯒꯨꯝꯕ ꯍꯥꯏꯔꯗꯤ ꯍꯣꯏ ꯇꯨꯃꯤꯟ ꯇꯨꯃꯤꯟ ꯂꯩꯒꯅꯤ ꯑꯗꯨꯒ ꯈꯔ ꯑꯃꯅ ꯃꯤꯁ ꯑꯩꯁꯨ ꯄꯤꯌꯨꯀꯣ ꯍꯥꯏꯔꯛ ꯀꯅꯤ ꯑꯗꯣ ꯑꯃꯅ ꯑꯉꯥꯡꯕ ꯍꯧꯈ꯭ꯔꯗꯤ ꯃꯊꯪ ꯃꯊꯪ ꯍꯥꯏꯔꯛ ꯗꯔꯤꯅꯦꯕ ꯀꯥꯟꯗ ꯑꯩ ꯅꯨꯡꯁꯤꯕꯗꫭ ꯑꯃꯨꯛ ꯃꯨꯛꯇꯤ ꯃꯣꯏꯅ ꯑꯗꯨꯃꯥꯏ ꯍꯥꯏꯔꯛꯒ ꯑꯗꯨ ꯌꯥꯝꯅ ꯁꯥꯕ ꯌꯥꯝꯅ ꯋꯥꯔꯛꯄ ꯀꯝ ꯐꯠꯇꯅꯤꯀꯣ ꯑꯃꯨꯛꯃꯨꯛꯇꯤ ꯁꯥꯎꯅꯤꯡꯕꯅꯦ ꯁꯥꯎꯅꯤꯡꯕꯁꯨ ꯑꯉꯥꯡꯅꯤꯅ ꯀꯔꯤ ꯇꯧꯅꯤ ꯁꯥꯎꯔꯨꯔꯁꯨ ꯉꯥꯡ
ꯍꯧꯖꯤꯛꯇꯤ ꯂꯣꯏꯅꯕ ꯍꯩꯔꯝꯂꯅꯤ ꯅꯪ
ꯎꯝ ꯃꯣꯏ ꯍꯣꯏ ꯑꯗꯨꯝ ꯈꯔꯗꯤ ꯂꯩꯔꯦ ꯌꯥꯝ ꯑꯣꯏꯕꯗꯤ ꯅꯠꯇꯦ ꯈꯔ ꯈꯔꯗꯤ ꯑꯗꯨꯝ ꯂꯩꯈ꯭ꯔꯦ ꯑꯩꯁꯦ ꯎꯝ ꯑꯍꯥꯟꯕꯗ ꯁꯤꯒꯤ ꯁ꯭ꯀꯨꯜꯗ ꯄꯨꯔꯝꯕꯅꯦ ꯑꯗꯨ ꯄꯨꯈ꯭ꯔꯥ ꯃꯇꯨꯡꯗ ꯑꯃꯨꯛ ꯑꯩꯈꯣꯏ ꯈꯨꯟ ꯃꯅꯥꯛꯇꯒꯤ ꯑꯃ ꯄꯨꯕꯅꯦꯕꯀꯣ
ꯎꯝ
ꯑꯅꯧꯕ ꯂꯤꯡꯈꯠꯄ ꯑꯗꯨꯒꯤ ꯁ꯭ꯀꯨꯜꯗꯣ ꯍꯥꯏꯗꯤ ꯑꯉꯥꯡꯗꯣ ꯑꯅꯧꯕ ꯂꯤꯡꯈꯠꯄꯅꯤꯅ ꯑꯣꯖꯥꯁꯨ ꯁꯥꯇ꯭ꯔꯁꯨ ꯌꯥꯝꯗꯕ ꯑꯗꯨꯒꯤ ꯇꯧꯔꯝꯕꯗꯣ ꯍꯥꯏꯗꯤ ꯀꯩꯁꯨ ꯁꯨꯝ ꯑꯩꯈꯣꯏ ꯈꯨꯟ ꯃꯁꯦꯟꯒꯤ ꯑꯣꯏꯕꯅꯤꯅꯀꯣ ꯄꯦꯒꯨꯝꯕ ꯑꯗꯒꯤ ꯊꯕꯛ ꯇꯧꯕꯗꯅ ꯍꯦꯟꯅ ꯋꯥꯕꯒꯨꯝꯕ ꯑꯣꯏꯕꯒꯤ ꯑꯉꯥꯡꯁꯨ ꯌꯥꯝꯗꯕꯒꯤ ꯁ꯭ꯀꯨꯜꯗꯣ ꯇꯣꯛꯈ꯭ꯔꯦꯕ ꯑꯗꯨ ꯑꯗꯨ ꯇꯧꯈ꯭ꯔꯕ ꯇꯨꯡꯗꯃꯛ